ꯍꯂꯣ
ꯍꯜꯂꯣ
ꯍꯂꯣ
ꯇꯥꯕ꯭ꯔꯣ
ꯇꯌꯦ
ꯀꯔꯤ ꯇꯧꯕ꯭ꯔꯣ
ꯐꯝꯃꯒ ꯂꯩꯑꯦ ꯅꯪꯗꯤ
ꯑꯩꯁꯨ ꯑꯩꯁ ꯀ꯭ꯔꯤ ꯀ꯭ꯔꯤꯁꯨ ꯇꯥꯎꯗꯦ
ꯑꯣ ꯅꯪꯁꯨ ꯐꯝꯃꯒ ꯂꯩꯔꯤꯔꯣ
ꯎꯝ ꯐꯝꯃꯒ ꯂꯩꯌꯦꯦ ꯀꯔꯤꯏꯟꯁꯥꯡ ꯆꯥꯕ꯭ꯔꯣ
ꯉꯁꯤ ꯆꯝꯊꯣꯡ ꯆꯥꯏ ꯅꯣꯏꯗꯤ
ꯑꯩꯈꯣꯏꯗꯤ ꯗꯜꯒ ꯆꯥꯏ ꯌꯦ ꯑꯂꯨ
ꯍꯥꯎꯕ꯭ꯔꯣ
ꯍꯥꯎꯗꯦ ꯀꯈꯤ ꯈꯤꯇꯪ ꯆꯌꯦ ꯆꯥꯛ ꯂꯥꯝꯈ꯭ꯔꯦ ꯑꯗꯨꯒꯤ
ꯑꯣ ꯌꯥꯝ ꯌꯥꯝ ꯆꯥꯎꯋꯣ ꯅꯣꯏꯅꯤꯉꯥꯏ
ꯅꯪꯗꯤ ꯑꯦꯛꯖꯥꯝ ꯆꯠꯀꯅꯤ ꯐꯣꯔꯠ ꯁꯦꯃꯦꯁꯇꯔꯒꯤ
ꯎꯝ ꯆꯀꯅꯔ ꯃꯟꯗꯦꯗ ꯆꯠꯀꯅꯤ
ꯃꯟꯗꯦꯗꯥ
ꯑꯧ ꯃꯟꯗꯦꯗ ꯆꯠꯀꯅꯤ ꯑꯗꯨꯒ ꯇꯨꯏꯁꯗꯦꯗꯁꯨ ꯆꯠꯀꯅꯤ ꯑꯅꯤ ꯑꯅꯤ ꯑꯅꯦ ꯆꯠꯇꯣꯏꯕ
ꯑꯆꯥ
ꯅꯪꯗꯤ ꯆꯠꯀꯗ꯭ꯔꯣ
ꯃꯟꯗꯦꯗ ꯂꯌꯦꯦ
ꯑꯣ ꯅꯪꯁꯨ ꯐꯣꯔꯠ ꯁꯦꯃꯤꯁꯇꯔ ꯊꯥꯒꯗ꯭ꯔꯣ
ꯂꯩꯇꯦ ꯃꯤ ꯂꯩꯇꯦ ꯅꯪꯗꯤ ꯍꯥ
ꯀꯣꯏꯕꯆꯠꯇ꯭ꯔꯣ
ꯂꯩꯇꯦ ꯄꯩꯁꯥ ꯂꯩꯇꯦ ꯅꯪ ꯅꯪꯗꯤ ꯀꯣꯂꯦꯖ ꯀꯗꯥꯏꯗ ꯂꯩꯕ꯭ꯔꯣ
ꯑꯩꯗꯤ ꯅꯣꯅꯦꯗ ꯀꯣꯂꯦꯁ ꯇꯝꯦ
ꯅꯪ ꯏꯝꯐꯥꯜꯗ ꯂꯩꯇꯦ
ꯎꯝ ꯂꯩꯇꯦ ꯍꯧꯖꯤꯛ ꯀꯥꯟꯗꯤ ꯈꯨꯨꯟꯗ ꯂꯩ
ꯀ꯭ꯂꯥꯁ ꯏꯂꯚꯦꯟ ꯇꯨꯋꯦꯜꯚꯗꯤ ꯀꯗꯥꯥꯏꯗ
ꯀ꯭ꯂꯥꯁ ꯑꯦꯂꯚꯦꯟ ꯇꯨꯋꯦꯜꯐꯅ ꯏꯝꯐꯥꯜꯗ
ꯀꯔꯤ ꯀꯔꯤ ꯁ꯭ꯀꯨꯜ
ꯅꯨꯄꯤꯒꯤ ꯁ꯭ꯀꯨꯜꯗꯣ ꯇꯝꯐꯥꯁꯅꯥ ꯍꯥꯏꯕꯗꯣ ꯇꯤ ꯖꯤꯗꯣ
ꯐꯕ꯭ꯔꯥꯗꯣ
ꯎꯝ ꯌꯥꯝ ꯐꯕꯅꯦ ꯂꯩꯩꯁꯥꯕꯤꯒꯤꯗꯤ ꯅꯪꯗꯤ
ꯑꯩꯗꯤ ꯑꯦꯝ ꯌꯨ ꯆꯠꯅꯤꯡꯉꯥꯏ ꯇꯧꯋꯦ
ꯑꯣ ꯌꯥꯝ ꯐꯩꯅꯦ
ꯎꯝ
ꯅꯨꯡꯉꯥꯏꯔꯤꯀꯣ ꯅꯪꯁꯨ ꯍꯧꯖꯤꯛꯀꯥꯟ
ꯅꯨꯡꯉꯥꯏ ꯅꯨꯡꯉꯥꯏꯇꯦ ꯀꯔꯤꯁꯨ ꯇ ꯇꯧꯅꯤꯡꯉꯥꯏ ꯂꯩꯇꯦ
ꯁꯤꯡꯖꯨ ꯆꯥꯕ ꯆꯠꯂꯣ
ꯀꯅꯥ ꯀꯅꯥ ꯆꯠꯀꯅꯤ
ꯅꯪ ꯅꯃꯥꯟꯅꯕꯁꯤꯡꯒ
ꯂꯩꯇꯦ ꯄꯩꯁꯥꯁꯨ ꯂꯩꯇꯦ ꯃꯔꯨꯞꯁꯨ ꯂꯩꯇꯦ ꯍꯨꯡꯍꯨꯡ
ꯅꯪꯗꯤ ꯀꯖꯤꯟ ꯁꯤꯁꯇꯔ ꯈꯣꯏꯒ ꯆꯠꯂꯣ
ꯀꯅꯥꯅꯣ ꯀꯖꯤꯟ ꯁꯤꯁꯇꯔ
ꯅꯣꯏ ꯀꯖꯤꯟ ꯁꯤꯁꯇꯔ ꯈꯣꯏꯒ ꯆꯠꯂꯣ ꯅꯣꯏ ꯁꯤꯕ꯭ꯂꯤꯡ ꯈꯣꯏ
ꯀꯔꯤ ꯊꯕꯛ ꯇꯧꯒꯅꯤ
ꯑꯩꯔꯣ ꯀꯩꯁꯨ ꯇꯧꯔꯣꯢ ꯑꯗꯨꯝ ꯂꯩꯒꯅꯤ ꯅꯪ ꯅꯃꯥꯟ ꯅꯃꯥꯅꯕꯁꯤꯡꯗꯤ ꯂꯥꯛꯇꯕ꯭ꯔꯣ ꯅꯣꯢꯌꯨꯝꯗ
ꯎꯝ ꯂꯥꯛꯇꯦ ꯀ꯭ꯅꯥꯁꯨ ꯂꯥꯛꯇ
ꯐꯣꯟ ꯇꯧꯔꯒ ꯀꯎꯑꯣ ꯂꯥꯛꯑꯣ ꯍꯥꯏꯅ ꯑꯩꯈꯣꯏ ꯌꯨꯝꯗ
ꯄꯥꯝꯗꯦ
ꯀꯩꯒꯤ
ꯕꯣꯔꯤꯡ ꯇꯧꯋꯤ ꯅꯪꯒꯤ ꯅꯃꯥꯗꯤ
ꯏꯃꯥꯗꯤ ꯂꯩꯌꯦ ꯐꯝꯃꯒ ꯂꯩ ꯂꯣꯏꯅ ꯃꯣꯏ ꯅꯣꯏꯗꯤ
ꯏꯃꯥ ꯊꯕꯛ ꯆꯠ ꯇꯧꯅꯤꯡꯉꯥꯏ ꯆꯠꯈ꯭ꯔꯦ
ꯑꯣ ꯅꯣꯏ ꯇꯩꯏꯃꯗꯤ
ꯍꯥ
ꯅꯣꯏ ꯅꯇꯩꯃꯥ
ꯂꯩꯥꯏꯌꯦ
ꯎꯡ ꯁꯥꯢꯌꯦ
ꯎꯝ ꯌꯥꯝꯁꯥꯏꯌꯦ ꯑꯩꯒꯤ ꯐꯦꯟꯁꯨ
ꯃꯩꯗꯤ ꯔꯤꯒꯨꯂꯔ ꯑꯣꯏꯅ ꯂꯥꯛꯄ꯭ꯔꯣ
ꯑꯥ ꯂꯥꯛꯑꯦ ꯍꯧꯖꯤꯛꯀꯥꯟꯗꯤ
ꯑꯣ ꯌꯥꯝ ꯐꯩ
ꯍ ꯁꯦꯀꯦꯟ ꯍꯦꯟ ꯂꯧꯕ ꯆꯠꯁꯤꯔꯣ ꯄꯩꯁꯥ ꯂꯩꯕ꯭ꯔꯣ
ꯂꯩꯇꯦ
ꯑꯩꯗꯤ ꯑꯦꯝ ꯌꯨ ꯀꯣꯂꯦꯖ ꯆꯠꯂꯗꯤ ꯌꯨꯅꯤꯐꯣꯔꯝ ꯂꯩꯇꯦꯅ ꯑꯗꯨꯒꯤ ꯁꯦꯀꯦꯟ ꯍꯦꯟ ꯂꯧꯎꯅꯤꯡꯉꯥꯏ ꯆꯠꯀꯅꯤ
ꯅꯪ ꯑꯦꯝꯌꯨꯗ ꯇꯝꯗꯣꯏꯔꯣ
ꯇꯝꯅꯤꯡꯉꯥꯏ ꯇꯧꯕꯅꯤ ꯎꯝ
ꯑꯣ
ꯑꯦꯟꯇ꯭ꯔꯥꯟꯁ ꯇꯦꯁꯒꯤ ꯔꯤꯖꯜ ꯂꯥꯛꯇꯦꯅ ꯍꯧꯖꯤꯛ ꯉꯥꯏꯕꯅꯦ
ꯑꯦꯟꯇ꯭ꯔꯥꯟꯁ ꯇꯦꯁ ꯅꯨꯡꯉꯥꯏꯕ꯭ꯔꯣ ꯑꯦꯛꯖꯥꯝꯗꯣ
ꯍꯥ
ꯏꯟꯇ꯭ꯔꯥꯟꯁ ꯇꯦꯖꯀꯤꯗꯣ ꯑꯦꯛꯖꯥꯝꯗꯣ ꯅꯨꯡꯉꯥꯏꯕ꯭ꯔꯣ ꯍꯥꯏꯕ
ꯌꯥꯝ ꯅꯨꯡꯉꯥꯏꯇꯦ ꯍꯥꯥ ꯅꯨꯡꯉꯥꯏ
ꯎꯝ ꯅꯨꯡꯉꯥꯢꯔꯣ ꯊꯣꯛꯂꯛꯀꯅꯤ
ꯑꯦꯟꯇ꯭ꯔꯥꯟꯁ ꯇꯦꯁꯀꯤ ꯔꯤꯖꯜ ꯐꯠꯇ꯭ꯔꯗꯤ ꯗꯣꯟꯕꯣꯁꯀꯣ ꯆꯥꯛꯀꯅꯤ ꯃꯔꯥꯝ
ꯑꯣ ꯀꯩꯗꯧꯉꯥꯏ ꯊꯣꯛꯀꯅꯤ ꯍꯥꯏꯕ꯭ꯔꯣ ꯅꯣꯏꯒꯤ ꯑꯦꯟꯇ꯭ꯔꯥꯟꯁ ꯇꯥꯁ ꯑꯦꯛꯖꯥꯝꯗꯤ
ꯖꯨꯨꯟ ꯂꯥꯁ ꯋꯤꯛ ꯍꯥꯏꯌꯦ ꯈꯪꯗꯦ ꯑꯩꯁꯨ
ꯅꯣꯏꯗꯤ ꯂꯎꯒ ꯆꯠꯇ꯭ꯔꯣ
ꯍꯥ
ꯂꯧꯒ ꯆꯠꯇ꯭ꯔꯣ ꯂꯧ ꯂꯧ
ꯍꯧꯖꯤꯛ ꯆꯥꯏꯌꯦ ꯆꯜꯂꯒ ꯍꯜꯂꯛꯄꯅꯦ ꯑꯩ
ꯑꯣ ꯊꯕꯛ ꯌꯥꯝꯐꯃꯥꯂꯦꯀꯣ
ꯅꯪꯗꯤ ꯅꯪꯒꯤ ꯍꯖꯤꯛ ꯀꯥ ꯀꯔꯤ ꯊꯕꯛ ꯇꯧ ꯇꯧꯔꯣ
ꯀꯩꯁꯨ ꯇꯧꯗꯦ ꯌꯨꯝꯗ ꯑꯗꯨꯝ ꯂꯩꯌꯦ
ꯅꯣꯡꯆꯨꯒꯦ ꯍꯧꯖꯤꯛ
ꯎꯝ ꯁꯥꯕꯒꯤ ꯑꯩꯁꯨ ꯍꯧꯖꯤꯛꯀꯥꯟꯗꯤ ꯀꯦꯂꯦꯟ ꯑꯣꯏꯕꯒꯤ ꯅꯣꯏꯔꯣꯝꯗꯤ ꯁꯥꯗ꯭ꯔꯣ
ꯁꯥꯏ ꯌꯥꯝ ꯁꯥꯏ ꯑꯩꯒꯤ ꯃꯈꯣꯟ ꯇꯥꯕ꯭ꯔꯣ
ꯇꯥꯏꯌꯦ ꯑꯩꯒꯤ ꯃꯈꯣꯟ ꯇꯥꯗꯕ꯭ꯔꯣ
ꯇꯥꯢꯌꯦ
ꯅꯣꯡ ꯆꯨꯕ꯭ꯔꯣ ꯅꯣꯏ ꯅꯣꯏ ꯅꯣꯏꯔꯣꯝꯗ
ꯎꯝ
ꯎ ꯑꯗꯨꯗꯤ ꯏꯪ ꯅꯅꯤ
ꯅꯪ ꯍꯥꯏ ꯁ꯭ꯀꯨꯜꯗꯤ ꯀꯗꯥꯏꯗ ꯇꯝꯕ꯭ꯔꯣ
ꯑꯩ ꯍꯥꯢ ꯁ꯭ꯀꯨꯖꯦ ꯅꯣꯅꯦꯗ ꯇꯝꯃꯦ
ꯍꯥ
ꯅꯣꯅꯦꯗ
ꯀ꯭ꯔꯤ ꯁ꯭ꯀꯨꯜ?
ꯎꯝ ꯁꯔꯣꯟ ꯁ꯭ꯀꯨꯜꯗ ꯇꯝꯃꯦ꯫ ꯅꯪꯗꯤ?
ꯑꯩꯗꯤ ꯕꯔꯦꯟꯗ ꯇꯃꯦ ꯅꯣꯅꯦꯗ꯫
ꯅꯨꯡꯉꯥꯏꯕ꯭ꯔꯣ?
ꯅꯨꯉꯥꯏꯌꯦ ꯎꯝ꯫ ꯑꯩ ꯀ꯭ꯂꯥꯁ ꯏꯂꯚꯦꯟ ꯇꯨꯋꯦꯜꯐꯒ ꯀ꯭ꯂꯥꯁ ꯏꯂꯚꯦꯟ ꯇꯨꯋꯦꯜꯐꯗꯤ ꯑ
ꯑ
ꯁꯦꯅꯞꯇꯤꯗ
ꯑꯣ ꯅꯨꯡꯉꯥꯏꯕ꯭ꯔꯣ ꯁ ꯅꯥꯄꯤꯄꯤ ꯇꯝꯕ
ꯅꯨꯉꯥꯏꯇꯦ ꯁꯅꯥꯄꯇꯤꯗꯨꯗꯤ ꯌꯥꯝ ꯕꯣꯔꯤꯡ ꯇꯧꯋꯦ
ꯀꯩꯗꯧꯕꯒꯤ
ꯈꯪꯗꯦ ꯃꯥꯒꯤ ꯃꯤꯗꯣ ꯕꯣꯔꯤꯡ ꯑꯣꯏꯌꯦ ꯁ꯭ꯀꯨꯜꯁꯨ ꯕꯣꯔꯤꯡ ꯑꯣꯏꯌꯦ ꯀꯗꯥꯢꯁꯨ ꯆꯅꯤꯡꯉꯥꯏ ꯂꯩ ꯇꯦ ꯌꯨꯝꯗ ꯂꯩꯌꯦ
ꯃꯄꯥꯟ ꯊꯣꯛꯇꯕꯅ ꯐꯕꯅꯦ ꯑꯗꯨꯝ ꯍꯧꯖꯤꯛꯀꯥꯟꯗꯤ ꯃꯇꯝ ꯐꯠꯇꯕꯅꯤꯅ ꯑꯣ ꯉꯁꯤ ꯌꯨꯝꯗ ꯑꯗꯨꯝ ꯂꯩꯒꯗ꯭ꯔꯣ ꯀꯥꯏ ꯆꯠꯀꯅꯤ
ꯆꯠꯂꯔꯣꯏ
ꯑꯗꯨꯝ ꯂꯩꯒꯅꯤ
ꯀꯔꯤꯁꯨ ꯇꯧꯔꯔꯣꯏ ꯍꯧꯖꯤꯛ ꯋꯥꯁꯠ ꯇꯧꯒꯅꯤ ꯑꯗꯨꯒ ꯇꯨꯝꯒꯅꯤ
ꯆꯔꯥ ꯋꯥꯜꯂꯕꯣ ꯅꯣꯏꯗꯤ
ꯎꯝ
ꯅꯣꯏ ꯁꯟꯗꯦꯒꯨꯝꯕꯗ ꯁꯤꯡꯖꯨ ꯆꯥꯕ ꯆꯠꯂꯣ
ꯅꯪ ꯁꯨ ꯆꯥꯠꯁꯦ
ꯑꯩꯔꯣ
ꯎꯝ
ꯃꯇꯝ ꯂꯩꯔꯗꯤ ꯆꯠ ꯆꯠꯃꯤꯟꯅꯁꯦ ꯊꯦꯡ ꯊꯦꯡꯅꯁꯦ
ꯑꯁ ꯀꯔꯤ ꯃꯇꯝ ꯁꯟꯗꯦꯗ ꯀꯔꯤ ꯇꯧꯒꯅꯤ ꯅꯪ
ꯂꯩꯗꯤ ꯂꯩꯔꯤꯅꯤ ꯑꯗꯨꯕꯨ ꯑꯣꯏꯔꯁꯨ ꯂꯩꯅ ꯃꯤ ꯊꯕꯛ ꯆꯤꯟꯅꯩꯅ ꯁꯟꯗꯦ ꯑꯣꯏꯔ ꯅꯣꯡꯃꯥꯏꯖꯤꯡ ꯑꯣꯏꯔꯁꯨ
ꯏꯁ ꯆꯥꯖꯗꯤ ꯆꯥꯏ ꯆꯔꯦ
ꯆꯠꯀꯅꯤ ꯑꯗꯨꯗꯤ ꯑꯦꯞꯁꯦꯟ ꯇꯧꯕ ꯌꯥꯗꯦ ꯀꯔꯤ ꯀꯔꯤ ꯍꯣꯠꯅꯔꯤꯔꯣ ꯅꯪꯗꯤ ꯍꯧꯖꯤꯛꯀꯥꯟ ꯑꯗꯨꯝ ꯅꯪꯒꯤ ꯔꯤꯖꯜ ꯉꯥꯏꯔꯒ ꯂꯩꯔꯣ ꯑꯃꯨꯛ
ꯎꯝ ꯏꯝꯐꯥꯜꯗ ꯂꯩꯅꯤꯡꯉꯦ ꯍꯥꯏꯁ
ꯂꯩꯕ ꯐꯪꯒꯅꯤ ꯅꯪꯒꯤ ꯑꯦꯟꯇ꯭ꯔꯥꯟꯁ ꯑꯦꯛꯖꯥꯝꯗꯣ ꯊꯣꯛꯈ꯭ꯔꯗꯤ
ꯏꯝꯐꯥꯜꯗ ꯂꯩꯔꯒ ꯔꯦꯟ ꯂꯩꯔꯒ ꯀꯪꯂꯥ ꯆꯤꯡꯃꯩꯔꯣꯡ ꯀ꯭ꯔꯤꯅꯣ ꯑꯃ ꯂꯩꯥꯏꯅꯥ ꯁ꯭ꯇꯦꯠ ꯀꯦꯁ ꯌꯥꯝꯅ ꯂꯩꯕꯗꯣ
ꯑ ꯆꯩꯔꯥꯎꯆꯤꯡ
ꯑ ꯆꯩꯔꯥꯎ ꯆꯤꯡ ꯆꯠꯅꯤꯡꯉꯦ ꯃꯣꯔꯅꯤꯡ ꯋꯥꯢ ꯏꯚꯤꯅꯤꯡꯋꯥꯢ ꯆꯠꯅꯤꯡꯉꯦ
ꯑꯥ
ꯀꯛꯆꯤꯡꯗꯤ ꯏꯝꯐꯥꯜꯗ ꯅꯠꯇ꯭ꯔꯣ
ꯀꯛꯆꯤꯡ ꯏꯝꯐꯥꯜꯅ ꯅꯠꯇꯦ ꯏꯝꯐꯥꯜꯗꯒꯤ ꯑꯗꯨꯝ ꯈꯔ ꯆꯠꯀꯅꯤ
ꯑꯦꯝ ꯌꯨꯗꯤꯒꯤ ꯀꯗꯥꯏꯗꯣꯏꯅꯣ ꯏꯝꯐꯥꯜꯗꯔꯣ
ꯑ ꯑꯦꯝ ꯌꯨꯁ ꯏꯝꯐꯥꯜ ꯑꯗ꯭ꯋꯥꯢꯗꯅꯦ ꯑ
ꯀꯛꯆꯤꯡꯗ ꯀꯔꯤ ꯂꯩꯕ꯭ꯔꯣ
ꯀꯛꯆꯤꯡꯗꯗꯤ ꯑꯍꯥꯎ ꯑꯍꯥꯎꯕ ꯂꯩꯕꯅꯦ ꯀꯛꯆꯤꯡ ꯕꯣꯔꯥꯒꯨꯝꯕ ꯑꯍꯥꯎ ꯑꯍꯥꯎꯕ ꯂꯩꯕꯅꯦ ꯃꯣꯏꯒꯤꯗꯣ
ꯃꯥ ꯕꯣꯔꯥ ꯆꯥꯅꯤꯡꯉꯦ ꯍꯧꯖꯤꯛ ꯕꯣꯔꯥ ꯁꯤꯡꯖꯨ ꯃꯣꯃꯣ ꯆꯥꯅꯤꯡꯉꯦ ꯑ
ꯌꯦꯡꯗꯤ
ꯅꯪꯗꯤ ꯄꯩꯁꯥ ꯊꯔꯛꯇꯦ
ꯀ꯭ꯔꯤꯕꯣ
ꯑꯦꯛꯖꯝ ꯑꯦꯛꯖꯝꯗ
ꯊꯥꯗꯦ
ꯊꯥꯔꯛꯇꯦ
ꯑꯥ
ꯊꯥꯔꯒꯣ ꯍꯥꯏꯌꯣ
ꯎꯝ ꯍꯣꯔꯦꯟꯅ ꯍꯥꯏꯕ ꯇꯥꯔꯦ
ꯑꯣꯀꯦ ꯍꯣꯔꯦꯟ ꯇꯧꯔꯒꯦ ꯀꯣ
ꯍꯣꯏ ꯍꯣꯏ ꯍꯣꯏ
ꯊꯝꯃꯣ
ꯇꯥꯄ꯭ꯔꯣ